ꯥꯏ ꯑꯗꯨ ꯍꯜꯂꯣ ꯍꯜꯂꯣ ꯃꯤ ꯌꯥꯝꯎꯗ꯭ꯔꯣ ꯍꯜꯂꯣ
ꯇꯥꯔꯕꯣ
ꯇꯔꯦ ꯇꯥꯔꯦ ꯍꯥ ꯑꯦ ꯕꯤꯗꯤ ꯑꯣꯏꯗꯣ ꯑꯗꯨ ꯊꯒꯦ ꯅꯪ
ꯂꯧꯀꯅ ꯔꯥꯕꯣ
ꯂꯧ ꯀꯥꯔꯛꯇ ꯉꯥꯏꯔꯤ ꯂꯛꯁꯃꯤꯅ ꯆꯥꯛ ꯂꯣꯏꯊꯣꯛꯑꯦ
ꯆꯥꯛ ꯃꯥꯅ ꯊꯣꯡꯈ꯭ꯔꯕ
ꯃꯥꯅ ꯊꯣꯡꯉꯦ
ꯀꯩ ꯏꯟꯖꯥꯡ ꯊꯣꯡꯉꯥꯕ ꯎꯝ ꯃꯥꯗꯤ ꯅꯤꯡꯁꯤꯡꯕ ꯅꯨꯃꯤꯠꯇꯗꯤ ꯊꯋꯥꯏ ꯌꯥꯎꯅ ꯊꯣꯡꯕꯅꯤ ꯅꯤꯡꯁꯤꯡꯗꯕ ꯅꯨꯃꯤꯠꯇꯨꯗꯤ ꯐꯂꯥꯡ ꯀꯥꯡꯀꯣꯛ ꯁꯥꯖꯕꯅꯤ
ꯎꯝ ꯐꯖꯅ ꯇꯧꯔꯝꯃꯦ ꯉꯁꯤꯗꯤ
ꯉꯁꯤ ꯐꯖꯒ꯭ꯔꯥꯕ
ꯎꯝ ꯎꯄꯥꯏ ꯂꯩꯇꯕ
ꯑꯣ ꯊꯕꯛꯀꯤꯕꯨꯗꯤ ꯍꯥꯏꯔꯤꯉꯩ ꯌꯥꯖꯕ ꯑꯃꯨꯛ ꯑꯃꯨꯛ ꯁꯦꯔꯦ ꯆꯠꯂꯒꯀꯣ
ꯎꯝ ꯑꯉꯥꯡꯅꯤꯅ ꯑꯕꯦꯃꯅꯤꯅꯀꯣ
ꯎꯝ ꯌꯦꯃ ꯍꯥꯏꯒꯤꯦ
ꯎꯝ ꯅꯪꯗꯤ ꯆꯥꯛ ꯆꯥꯔꯕꯣ
ꯑꯩ ꯑꯂꯨ ꯆꯥꯔꯦ ꯀꯣꯂꯤꯛꯀ ꯂꯣꯏ ꯐꯦꯡꯕ ꯂꯣꯏꯔꯦꯗ
ꯑꯩꯅ ꯆꯥꯛ ꯆꯥꯊꯣꯛꯑꯁꯤꯕꯨ ꯃꯥ ꯆꯥꯅꯤꯡꯗꯦꯌꯦ
ꯃꯗꯤ ꯆꯥꯛꯌꯥꯝ ꯆꯥꯒꯟꯗꯕꯅꯦ ꯑꯗꯨꯒꯤ ꯉꯥꯡꯕꯗ ꯉꯥꯡꯕꯗ ꯌꯦꯝꯗꯁꯨ
ꯎꯝ ꯏꯁꯁ ꯉꯥꯡꯉꯨꯅꯨ ꯉꯥꯡꯉꯨꯅꯨ ꯍꯧꯖꯤꯛꯇꯤ ꯃꯤ ꯅꯨꯡꯗꯥꯡꯒ ꯆꯔꯥ ꯃꯤ ꯌꯥꯝ ꯍꯦꯟꯅꯔꯝꯅꯤ
ꯑꯗꯨ ꯑꯣꯏꯔꯁꯨ ꯅꯪꯕꯨ ꯀꯩꯃꯇ ꯁꯨꯗꯕ ꯅꯣꯝꯗꯕ ꯑꯣꯏꯔꯗꯤ ꯐꯩ ꯑꯌꯨꯛꯇꯅ ꯑꯃꯨꯛꯇꯣꯏꯕ ꯖꯨꯝꯕꯥ ꯆꯠꯂꯤ ꯅꯦꯅ ꯍꯨꯃꯥꯡꯗꯣ ꯀꯤꯂꯣ ꯑꯅꯤ ꯑꯍꯨꯝ ꯂꯧꯊꯣꯛꯈꯩ ꯇꯧꯔꯦ ꯑꯗꯨꯒ ꯁꯨꯃꯥꯏꯅ ꯆꯥꯗ꯭ꯔꯗꯤ ꯌꯥꯎꯔꯛꯑꯣꯏꯅꯦ ꯑꯗꯨꯒꯤ ꯃꯊꯛꯇ ꯃꯥꯗꯤ ꯆꯥꯕ ꯃꯥ ꯆꯥꯗ꯭ꯔ ꯀꯥꯟꯗ ꯑꯗꯨꯅ ꯆꯥꯗ꯭ꯔꯁꯨ ꯆꯥꯔꯀꯥꯟꯗ ꯐꯖꯅ ꯆꯥꯕ ꯍꯕ ꯃꯤꯗꯣ ꯑꯣꯏꯗꯦꯕ ꯃꯔꯩꯗꯣ ꯇꯤꯡꯊꯣꯛꯑꯒ ꯆꯥꯛꯇꯣ ꯃꯔꯨ ꯃꯔꯤ ꯃꯉꯥ ꯀꯩꯅꯣ ꯇꯧ ꯇꯛꯅ ꯊꯝꯃꯥ ꯒ꯭ꯔꯣꯡ ꯒ꯭ꯔꯣꯡ ꯑꯣꯟꯗ ꯍꯜꯂ ꯆꯥꯏ ꯍꯥꯏꯕ ꯆꯥꯛꯇꯣ ꯌꯥꯗꯝꯕꯅꯦꯕ ꯑꯗꯨ ꯅꯨꯃꯤꯠ ꯌꯥꯝ ꯅꯥꯏꯔ ꯆꯥꯥ ꯆꯥꯗ
ꯑꯩꯅ ꯆꯥꯈ꯭ꯔꯁꯕꯨ ꯌꯥꯗꯦ ꯃꯥ ꯁꯝ ꯇꯩꯗꯧ ꯇꯩꯔꯗꯤ ꯇꯧꯔꯦ ꯍꯧꯖꯤꯛꯇ
ꯍꯣꯏ ꯑꯗꯨꯗꯤꯡ ꯍꯧꯖꯤꯛ ꯑꯗꯨꯝ ꯇꯤꯡꯉꯗꯣꯏꯕ
ꯑꯅꯤꯃꯛꯇꯤ ꯅꯪꯉꯔꯣꯏ ꯏꯁꯇꯦꯞ ꯑꯅꯤꯃꯛꯇꯤ
ꯎꯝ
ꯍꯌꯦꯡ ꯑꯃ ꯇꯧ ꯇꯥꯔꯦ
ꯎꯝ ꯑꯗꯨ ꯃꯥꯗꯨꯗ ꯀꯩꯅꯣ ꯂꯧ ꯀꯅꯥꯅ ꯂꯧ ꯂꯥꯛꯅꯤ ꯍꯥꯏꯒꯦ
ꯅꯣꯏ ꯕꯕꯥ ꯍꯜꯂꯛꯑꯒ ꯂꯧꯕ ꯂꯥꯛꯇꯣꯏ ꯑꯣꯏꯔꯝꯅꯦ ꯀꯗꯥꯥꯏꯏꯗꯅꯣ ꯆꯠꯈꯤ
ꯎꯝ ꯀꯃꯥꯗ ꯃꯊꯟꯇ ꯂꯩꯔꯝ ꯇꯥꯏ ꯑꯗꯨꯗꯤ
ꯑꯗꯨꯅꯦ
ꯎꯝ
ꯑꯩꯁꯨ ꯉꯁꯥꯏꯗꯒꯤꯩ ꯊꯥꯅꯩ ꯃꯥ ꯂꯥꯛꯇꯅ ꯏꯕꯥꯅꯤꯅ
ꯃꯁꯝꯗꯣ ꯃꯥꯅ ꯃꯩ ꯆꯃꯟꯅꯦ ꯂꯣꯏꯔꯕꯅꯦꯕ ꯃꯥꯜ ꯋꯥꯅꯤ ꯃꯥꯂꯕꯅꯤꯕ ꯃꯥ
ꯎꯝ ꯁꯝ ꯐꯖꯗꯕꯁꯦ ꯐꯖꯗꯦꯅꯦ ꯐꯅ ꯌꯥꯝ ꯀꯦꯔꯁꯨ ꯅꯥꯜꯂꯁꯨ
ꯎ ꯍꯥꯏꯗꯅ ꯂꯥꯛꯁꯨ ꯆ ꯃꯣꯠꯅꯅꯕ ꯃꯟꯕꯅꯦ
ꯎꯝ
ꯑꯗꯨꯏꯃꯨ ꯇꯤꯡꯅꯤꯡꯉꯛ ꯑꯃꯅꯤꯌꯦ ꯊ ꯍꯥꯏꯗꯤ ꯃꯥꯗꯤ ꯃꯁꯥꯒꯤ ꯁꯨꯝ ꯈꯣꯏꯕ ꯑꯗꯒꯤ ꯌꯥꯝꯗꯕ ꯑꯗꯒꯤ ꯑꯉꯥꯎꯕ ꯌꯥꯎꯕ ꯇꯧꯖꯗꯕꯅꯦ ꯃꯥꯅ ꯃꯥꯡꯍꯟꯖꯕꯅꯦꯕ
ꯎꯝ ꯉꯅꯥꯝ ꯈꯤꯇꯪ ꯇꯥꯕꯕꯨꯗꯤ ꯋꯥꯠꯄꯀꯣ
ꯃꯅꯥ ꯇꯕ ꯋꯥꯠꯂꯤꯗꯣ ꯃꯁꯥꯒꯤ ꯀꯩꯅꯣ ꯇꯧꯕꯩꯅꯦ ꯃꯥꯅ ꯆꯠꯄ ꯍꯩꯍꯦꯟꯕ ꯅꯣꯏ ꯅꯣꯡꯃꯗ ꯃꯥꯅ ꯆꯠꯄ ꯄꯤꯁꯦ ꯑꯅꯤꯔꯛ ꯑꯍꯨꯝꯂꯛ ꯑꯗꯨꯝ ꯆꯞ꯭ꯔ ꯃꯥꯜꯂꯦ ꯑꯗꯨꯅꯗꯤ ꯀꯥꯏ ꯐꯗꯣꯏꯕ
ꯄꯥꯏꯈꯠ ꯇꯥꯕ
ꯃꯥꯅ ꯄꯥꯏꯈꯠꯜꯂꯤꯗꯣ ꯑꯗꯨꯣꯏꯅꯦ ꯃꯥꯁ
ꯑꯗꯩ ꯁꯣꯝ ꯆꯠꯁꯤꯜꯂꯛꯑꯗꯤꯅꯦ ꯍꯤꯗꯥꯛ ꯌꯥꯎꯗꯅ ꯁꯨꯝ ꯆꯠꯄꯗꯤꯅꯦ ꯍꯥꯏꯗꯤꯅꯦ ꯑꯗꯨꯝ ꯉꯍꯥꯛꯂꯒ ꯈꯣꯏꯒꯠꯂꯛꯄꯅꯦ ꯍꯥꯏꯕ ꯁꯨꯝ ꯆꯞ ꯃꯥꯜꯂꯛꯑꯗꯤ
ꯃꯥꯅꯦ ꯃꯔꯦꯛ ꯃꯥꯎꯗ ꯃꯥꯉꯄ ꯑꯗꯒꯤ ꯍꯦꯟꯅꯁꯨ ꯈꯣꯏ ꯜꯂꯛꯑꯦꯕ ꯀꯩꯅꯣ ꯇꯧꯕꯁꯦ ꯍꯥꯏꯗꯤ ꯑꯩꯒꯤ ꯁꯤ ꯂꯩꯖꯔꯝꯕ ꯃ ꯁꯝꯁꯤꯗ ꯑꯃꯨꯛꯀ ꯑꯃꯨꯛ ꯇꯤꯡꯉꯒ ꯍꯥꯏꯗꯤ ꯑꯗꯨꯗꯨꯅ ꯀꯣꯛꯝꯒꯤ ꯇꯝꯊꯣꯛꯄ ꯀꯥꯟꯗ ꯑꯩ ꯍꯥꯟꯅ ꯇꯤꯡꯖꯔꯝꯃꯤ ꯄꯣꯠꯇꯨꯣ ꯇꯥꯎꯕ ꯌꯥꯗꯦꯕ ꯑꯗꯨꯗꯩ ꯍꯦꯟꯅ ꯈꯣꯏꯖꯟꯕ ꯑꯃꯈꯛ ꯇꯧꯕ꯭ꯔꯣ
ꯎꯝ
ꯑꯗꯨ ꯃꯥꯗꯤ ꯃꯥꯅ ꯃꯥꯅ ꯈꯪꯗꯕꯅꯤꯅ ꯁꯝꯅꯥꯏ ꯐꯠꯇ ꯇꯝ ꯅꯦ ꯂꯤ ꯀꯂꯥ ꯇꯔꯝꯃꯤꯅꯦ ꯑꯩꯣꯏ ꯁꯦꯟꯊꯣꯛ ꯁꯣꯏꯗꯣꯛꯄ ꯑꯃ ꯄꯥꯝꯕ ꯑꯗꯒꯤ ꯑꯃꯨꯛ ꯈꯣꯏꯍꯟꯕ ꯍꯥꯏꯕꯗꯨ ꯃꯔꯛꯇ ꯇꯣꯔꯤ ꯍꯥꯏꯗꯅ ꯑꯗꯨꯗꯣ
ꯎꯝ
ꯑꯗꯦ ꯅ ꯑꯗꯨꯝ ꯇꯗ
ꯑ ꯌꯣ ꯆꯠꯅꯕꯤ ꯄꯖꯥꯕ ꯑꯉꯥꯡꯅꯤꯅ
ꯎꯝ ꯃꯤ ꯐꯣꯟ ꯐꯥꯎꯕꯗ ꯃꯥꯒꯤꯗꯣ ꯌꯥꯗ꯭ꯔꯦ ꯃꯤ ꯑ ꯏꯁꯄꯣꯟꯁꯔ ꯀꯩ ꯀꯩ ꯂ ꯄꯤꯔꯛꯄꯁꯨ ꯌꯥꯎꯋ ꯈꯣꯠꯄꯁꯨ ꯌꯥꯎꯋꯤꯅ ꯉꯁꯥꯏꯗꯒꯤ ꯃꯥ ꯃꯊꯥ ꯁꯥꯖꯔꯤꯕꯅꯤ
ꯎꯝ
ꯃꯤꯔꯛ ꯊꯣꯛꯂꯛꯄꯗ ꯌꯥꯗ꯭ꯔꯦ
ꯃꯥꯗ ꯃꯥꯗꯦꯖꯦ ꯇꯥꯡ ꯄꯥꯏ ꯍꯟꯁꯦ ꯑꯗꯨꯁꯨ ꯈꯔꯂꯔ ꯑꯗꯨꯝ ꯌꯥꯔ ꯑꯣꯏꯌꯦ
ꯑꯗꯨ ꯃꯤ ꯉꯥꯡꯕꯤꯔꯨꯔꯅꯨꯣꯏ ꯑꯗꯨꯝ ꯉꯥꯡꯉ ꯀꯅꯦ ꯈꯪꯉꯦꯅ ꯍꯥꯏꯁꯇ
ꯎꯝ ꯍꯧꯖ ꯄꯥꯃꯤꯅꯦ ꯄꯥꯃꯤꯕꯨꯗꯤ ꯈꯥꯉꯤꯅꯤꯗꯅ
ꯎꯝ
ꯂꯥꯕ ꯑꯐꯕ ꯄꯥꯝꯗꯕꯨ ꯀꯅꯥ ꯂꯩ
ꯄꯥꯝꯃꯤꯕꯅꯦ ꯑꯈꯣꯏꯖꯨ
ꯅꯠꯇ꯭ꯔꯣ
ꯅꯠꯂꯦ
ꯅꯍꯣꯏ ꯁꯨꯃꯥꯏꯅ ꯍꯥꯏ ꯅꯠꯇ꯭ꯔꯣ ꯅꯠꯇ꯭ꯔꯣ ꯍꯥꯏ ꯑꯩ ꯅꯠꯂꯦ ꯑꯗꯨꯝ ꯍꯥꯏꯗꯣꯏꯅꯦꯕꯀꯣ ꯑꯕꯟꯗꯤꯒꯤ ꯅꯨꯄꯥꯥꯟ ꯀꯛꯆꯤꯡꯅ ꯃꯌꯨꯝ ꯄꯥꯟꯒꯤꯕꯗꯣ ꯑꯗꯨꯗꯨꯅ ꯑꯗꯨꯝ ꯑꯍꯟꯅꯤꯅ ꯑꯩꯈꯣꯏꯗꯁꯨ ꯁꯣꯠ ꯇꯥ ꯁꯣꯇꯥ ꯇꯧꯔꯒ ꯍꯥꯏꯗꯤ ꯃꯥꯏ ꯅꯨꯄꯤ ꯃꯃꯥꯟꯅꯕꯤ ꯑꯣꯏꯔꯁꯨ ꯑꯗꯨꯝ ꯑꯉꯥꯡ ꯇꯧꯅ ꯑꯗꯨꯝ ꯂꯣꯏꯅꯕꯤꯕꯗꯣ ꯍꯥꯏꯗꯤ ꯃꯣꯏꯅ ꯃꯌꯥꯝ ꯍꯜꯂ ꯅꯤꯅ ꯑꯗ ꯑꯕꯟꯇꯤꯗ ꯍꯥꯏꯕꯗ ꯅꯠꯂꯦꯅ ꯍꯥꯏꯔꯛ ꯑꯕꯟꯇꯤꯗ ꯍꯥꯏꯔꯛꯄꯗꯨꯗ ꯑꯩꯉꯣꯟꯗꯁꯨ ꯀꯩꯅꯣꯝ ꯋꯥꯔꯤ ꯁꯥꯔ ꯅꯠ ꯇ꯭ꯔꯅꯦ ꯁꯣꯇꯥ ꯍꯥꯏ ꯋꯥꯗꯩ ꯂꯤꯕ ꯑꯩꯈꯣꯏꯒꯤ ꯑ ꯌꯥꯝ ꯀꯟꯕꯅꯦꯕ ꯑꯩꯅ ꯅꯠꯂꯦꯍꯦ ꯅꯣꯏ ꯄꯥꯔꯇꯤꯁꯦ ꯑꯃꯠꯇꯅꯤꯅꯦ ꯅꯅꯥ ꯐꯣꯏꯗꯠꯇꯅ ꯍꯥꯏ ꯃꯤ ꯎ ꯁꯤꯠꯇꯕ ꯃꯥꯜꯂꯦꯅ
ꯔꯕ ꯃꯥꯏꯗ
ꯏ ꯆꯉꯥꯡꯗꯣꯏꯗꯧꯅ ꯆꯥꯎꯔꯦ ꯑꯗꯨ ꯃꯥꯅ ꯄꯣꯛꯄꯗꯤ ꯃꯥꯟꯗꯦꯍꯦ ꯀꯛꯆꯤꯡꯗ ꯃꯥꯥꯟ ꯄꯣꯄꯗꯤ ꯃꯥꯟꯗꯦ ꯍꯥ
ꯑꯔ ꯅꯨꯄꯤꯇꯣ
ꯌꯥꯝ ꯀꯟꯅ ꯄꯥꯗꯕꯅꯤꯗ ꯍꯥꯏꯗꯤ ꯃꯤꯗꯣ ꯌꯥꯝ ꯅꯣꯏꯕꯁꯨ ꯅꯠꯇꯦꯕꯀꯣ ꯑ ꯗꯨꯒ ꯑꯩꯈꯣꯏꯒꯤ ꯃꯤꯗꯣ ꯃꯁꯥ ꯄꯥꯛꯄ ꯂꯩꯗꯅ ꯑꯩꯈꯣꯏꯅ ꯑꯃꯨꯛ ꯃꯇꯨꯝ ꯇꯥꯁꯟꯗ꯭ꯔꯅꯦ ꯈꯣꯏ ꯅꯣꯏꯔꯁꯨ ꯌꯥꯝ ꯀꯟ ꯈꯪꯕ ꯃꯤꯗꯥ ꯑꯣꯏꯗꯦꯕ ꯈꯣꯏꯅ ꯑꯗ ꯃꯥꯅ ꯈꯣꯏꯒꯤ ꯄꯥꯛꯅ ꯆꯠꯄꯤ ꯂꯩꯗꯅ ꯃꯤꯗꯨꯣ ꯃ ꯍꯥꯏꯗꯤ ꯌꯥꯝ ꯅꯣꯏꯔꯨꯕꯩ ꯅꯠꯇꯕꯤꯗ ꯑꯗꯨꯃꯥꯏꯟ ꯇꯧꯕ
ꯄꯥꯛꯄꯩꯗꯤ ꯑꯩꯖꯨ ꯄꯥꯛꯑꯦꯅ ꯒꯦꯂꯦꯟ ꯑꯖꯦ
ꯄꯥꯛꯑꯦ ꯈꯔ ꯈꯔ ꯇꯦꯟꯕꯅꯦ ꯅꯪ ꯄꯨꯡꯄꯥꯛ ꯄꯥꯛꯑꯦ
ꯅꯔꯥꯛꯑꯀꯥꯟꯗꯗꯤ ꯁꯤꯟꯇꯦꯛꯁ ꯃꯥꯟꯗꯣꯏꯟ
ꯍꯥꯏꯗꯤ ꯈꯔ ꯋꯥꯡꯉꯗꯤ ꯐꯕꯀꯣ
ꯎꯝ ꯉꯔꯛꯄ ꯀꯥꯟꯗ ꯀꯩꯅꯣꯗ ꯑꯣꯏꯅ ꯑꯌꯨꯛ ꯅꯠꯇꯕꯤ ꯃꯔꯥꯛ ꯀ ꯆꯠꯅ ꯇꯧꯕꯕ
ꯑꯣꯏ ꯑꯈꯣꯏꯅ ꯑꯃꯨꯛ ꯌꯥꯡꯂꯦꯟꯁꯦ ꯈꯔ ꯁꯥꯡꯕꯅꯤꯅ ꯐꯩ ꯍꯥꯏꯕ
ꯎꯝ ꯑꯗꯨꯏ ꯃꯔꯝ ꯑꯃ ꯌꯥꯝ ꯂꯣꯏꯔꯝꯗ꯭ꯔꯅꯦ ꯑꯩꯈꯣꯏꯅ ꯊꯥꯡꯖꯤꯡꯗ ꯂꯥꯏ ꯈꯨꯔꯝ ꯆ ꯍꯥꯞꯄ ꯀꯥꯟꯗꯒꯁꯦ ꯐꯣꯇꯣꯒꯇ ꯑꯗꯨꯗꯨꯒ ꯍꯥꯏꯗꯤ ꯑꯝ ꯑꯩꯅ ꯅꯣꯏꯕꯁꯦ ꯀꯩꯅꯣ ꯇꯧꯋꯦ ꯍꯥꯏꯕ ꯃꯔꯩ ꯑꯃ ꯇꯥꯈꯠꯂꯒꯅꯦ ꯅꯗꯋꯥꯕꯗ ꯍꯧꯖꯤꯛꯇꯤ ꯋꯥꯕ ꯍꯥꯏꯁꯦ ꯀꯩꯅꯣꯗꯤ ꯀꯦꯖꯤꯗꯤ ꯌꯥꯝ ꯍꯦꯟꯒꯠꯄꯩ ꯅꯠꯇꯦꯕꯀꯣ ꯑꯗꯨꯗꯣ ꯑꯩꯅ ꯅꯣꯏꯈꯠ ꯄꯥ ꯍꯥꯏꯁꯦ ꯀꯦꯖꯤꯗꯝ ꯃꯉꯥ ꯇꯧꯛ ꯍꯦꯜꯂꯛꯄꯩꯅ ꯅꯠꯇꯦꯕ ꯀꯦꯖꯤ ꯃꯔꯤꯈꯛ ꯍꯦꯟꯕ ꯀꯥꯟꯗ ꯑꯗꯨꯝ ꯏꯁ ꯏꯁꯥꯁꯦ ꯑꯩꯗꯤ ꯅꯣꯏꯈꯠꯂꯦꯁꯦ ꯈꯪꯉꯅꯤ ꯑ ꯑꯗꯨꯒ ꯈꯣꯡꯄꯥꯛꯁꯦ ꯍꯥꯏꯗꯤ ꯈꯤꯇꯪ ꯁꯥꯡꯉ ꯆꯠꯂꯛꯄꯗ ꯈꯤꯇꯪ ꯅꯥꯕꯁꯦ ꯑꯩꯈꯣꯏꯁꯦ ꯍꯦꯟꯒꯠꯂꯛꯄꯒꯤ ꯑꯗꯨꯧꯅꯤꯗ ꯈꯣꯡꯁꯤꯁꯨ ꯍꯦꯗ ꯄꯪ ꯄꯤꯛꯇ ꯄꯤꯛꯄ ꯃꯛꯇ ꯅꯠꯇꯕ ꯎꯝ ꯈꯣꯡꯁꯦ ꯈꯈꯤꯇꯪ ꯅꯥ ꯑꯗꯣ ꯈꯣꯡꯁꯦ ꯍꯥꯏꯗꯤ ꯑꯩ ꯁꯨꯝ ꯌꯦꯡꯅꯕꯗ ꯏꯃꯥꯟꯅꯕꯤꯁꯤꯡꯁꯦ ꯋꯥꯡ ꯆꯥꯎꯔ ꯆ ꯑꯩꯗ ꯍꯦꯟꯅ ꯄꯤꯛꯄꯗꯤ ꯃꯌꯥꯝ ꯌꯥꯎꯅꯩꯌꯦꯕꯀꯣ
ꯎꯝ
ꯑꯗꯒꯤ ꯑꯃꯨꯛ ꯈꯣꯡꯒꯤ ꯁꯔꯨ ꯀꯩꯀꯥꯗꯨꯗꯤ ꯑꯗꯨꯝ ꯆꯥꯎꯖꯩꯑꯕ ꯔꯒꯖꯋꯥꯗ ꯈꯪꯍꯦꯟ ꯍꯦꯟ ꯍꯦꯟꯒꯠꯂꯛꯄ ꯊꯥ ꯑꯃꯅꯤ ꯑꯗꯒꯤ ꯀ ꯖꯤ ꯃꯔꯤ ꯛꯀꯛ ꯍꯦꯟꯀꯠꯄꯖꯗꯗꯤ ꯎ ꯐꯖꯩꯌꯦꯕ ꯁꯨꯝ ꯄꯨꯟꯁꯤꯁꯨ ꯕꯩ ꯂꯣꯏꯔ ꯈ꯭ꯔꯗꯤ ꯐꯗꯧꯕ
ꯑꯥ
ꯑꯗꯨꯗꯩ ꯑꯩꯗꯤ ꯑꯃꯨꯛ ꯑꯗꯨꯃꯥꯏꯅ ꯅꯣꯏꯔꯝꯃꯒ ꯑꯃꯨꯛ ꯄꯛꯂꯪ ꯇꯥꯕꯤ ꯑꯃꯨꯛ ꯑꯗꯨꯗꯤ ꯇꯧꯋꯦ ꯎꯝ ꯑꯗꯨꯁꯨ ꯃꯌꯥꯝꯃꯨꯛ ꯀꯦꯖꯤ ꯍꯥꯏꯗꯤ ꯇꯔꯥꯃꯨꯛꯀ ꯑꯃꯨꯛ ꯍꯦꯟꯀꯠꯂꯛ ꯍꯥꯏꯕꯗꯤ ꯅꯠꯇꯕ ꯀꯦꯖꯤ ꯑꯃ ꯑꯅꯤ ꯑꯍꯨꯝ ꯃꯔꯤ ꯁ ꯭ꯋꯥꯏꯁꯦ ꯑꯗꯨꯝ ꯍꯀꯠ ꯍꯟꯇꯥ ꯍꯟꯀꯠ ꯍꯟꯇꯥ ꯁꯨꯃꯥꯏꯅ ꯑꯗꯨꯝ ꯂꯩꯖꯩꯌꯦꯕ
ꯎꯝ
ꯎꯝꯟꯇꯥ ꯇꯥꯕꯁꯨ ꯅꯠꯇꯗꯤ ꯑꯣ
ꯑꯩꯈꯣꯏꯅ ꯑꯃꯨꯛ ꯆꯥꯡ ꯑꯝꯗ ꯂꯩꯒꯜꯂꯦꯕ ꯍꯣꯏ ꯂꯨꯝꯕ ꯍꯦꯟꯒꯠꯂꯝꯕ ꯌꯥꯏ ꯍꯦꯟꯒꯠꯂꯝꯗꯕ ꯌꯥꯏ ꯈꯪꯗꯦ ꯑꯗꯨꯝ ꯑꯣꯟꯗꯕꯅꯤꯅ ꯑꯗꯣ ꯆꯥꯡ ꯑꯝꯗꯁꯨ ꯑꯗꯨꯝ ꯂꯩꯔꯕꯅꯤꯅ ꯑꯣꯟꯁꯨ ꯑꯣꯟꯗ꯭ꯔꯦꯗꯅꯀꯣ ꯑꯁꯦ ꯃꯤ ꯃꯤꯒꯤ ꯀꯅ ꯃꯅꯤꯠ
ꯎꯝ ꯑꯩꯅ ꯑꯗꯨꯝ ꯀꯥꯟꯗ ꯑꯗꯨꯒꯤ
ꯅꯣꯏꯗꯕꯁꯨ ꯂꯩꯔꯦ ꯁꯨ
ꯏꯁ ꯀꯩꯅꯣꯗ ꯍꯥꯏꯗꯤ ꯍꯣꯏ ꯍꯣꯏ ꯑꯩꯈꯣꯏꯅ ꯑꯁꯁ ꯇꯨꯝꯕ ꯀꯟꯕ ꯃꯤꯅ ꯂꯣꯏꯕꯅꯦ ꯍꯥꯏꯁꯤ ꯁꯤꯗ ꯏꯃꯥꯟꯅꯕꯤ ꯃꯌꯥꯝ ꯄꯨꯡ ꯀꯨꯟꯃꯔꯤ ꯀꯨꯟꯃꯔꯤ ꯇꯨꯝꯕ ꯌꯥꯎꯋꯦ ꯁꯣꯏ ꯅꯣꯏꯗꯤꯦ ꯀꯩꯅꯣ ꯋꯥ ꯆ
ꯎꯝ ꯍꯦꯃꯟꯕꯏ ꯑꯣꯏꯔꯃꯅꯦ ꯌꯥꯝ ꯇꯨꯝꯁꯤꯟꯕꯁꯨ ꯐꯠꯇꯦ ꯑꯍꯤꯡ ꯇꯨꯝꯗꯕꯕꯨꯗꯤ ꯅꯣꯏꯈꯠꯄꯅꯤ
ꯇꯃꯤ ꯇ ꯀꯩꯅꯣ ꯐꯦꯂ
ꯑꯍꯤꯡ ꯇꯨꯝꯗꯕꯁꯦ ꯏꯁꯥ ꯆꯥꯎꯈꯠꯄꯅꯦꯕ
ꯍꯗꯤꯂꯤ ꯐꯔꯦ
ꯍꯥꯏꯅꯕꯅꯦ ꯀꯩꯅꯣꯗꯁꯨ ꯊꯤꯌꯨ
ꯐꯣꯟꯗꯁꯨ ꯗꯣꯛꯇꯔꯅꯁꯨ ꯍꯥꯏꯕꯅꯤ ꯀꯩꯅꯣꯅꯁꯨ ꯍꯥꯏꯕꯅꯤ ꯑꯩꯈꯣꯏꯒꯤ ꯑꯍꯤꯡꯗꯨꯝ ꯈꯪꯗꯕꯁꯦ ꯏꯁꯥꯗ ꯆꯥꯎꯈꯠꯄꯗꯣ
ꯎꯝ
ꯏꯇꯣꯟꯅꯁꯨ ꯑꯃꯨꯛ ꯨ ꯍꯥꯏꯔꯛꯇꯣꯏꯅꯦ ꯃꯥ ꯅꯥꯏꯠ ꯗ꯭ꯌꯨꯇꯤ ꯇꯥꯋꯦ ꯑꯍꯤꯡ ꯇꯨꯝꯗꯕꯩ ꯃꯁꯥꯁꯦ ꯆꯥꯎꯈꯠꯂꯦ ꯍꯥꯏꯗꯤ ꯑꯐꯕ ꯑꯕꯒꯤ ꯆꯥꯕꯩ ꯊꯛꯄꯒꯤ ꯆꯥꯎꯈꯠꯄ ꯐꯕꯒꯤ ꯆꯥꯎꯈꯠ ꯅꯠꯇꯕ
ꯍꯂꯣ ꯍꯣꯏ ꯇꯧꯔꯝꯕꯁꯨ ꯌꯥꯏ ꯍꯥꯏꯗꯤ ꯑ ꯑꯗꯨꯗꯣ ꯇꯨꯝꯗ꯭ꯔꯦꯅ ꯑꯃꯨꯛ ꯑꯗꯨꯗꯩꯁꯤꯗ ꯑꯣꯟꯅꯔꯛꯑꯒ ꯑꯃꯨꯛ ꯊꯨꯝꯂꯛꯇꯣꯏꯅꯤꯗꯅ ꯎ ꯃ ꯃꯇꯝ ꯆꯗꯥ ꯋꯥ ꯌꯥ ꯈꯕ ꯈ
ꯎꯝ
ꯍ ꯅꯨꯊꯤꯟꯗ ꯍꯥꯏꯗꯤ ꯅꯨꯃꯤꯠꯅ ꯅꯝꯁꯤꯜꯂꯒ ꯄꯨꯝꯒꯩ ꯇꯨꯝꯕꯗꯣ
ꯑꯗꯨꯗꯤ ꯂꯤꯔꯕꯅꯤꯅ ꯊꯋꯥꯏ ꯅꯨꯡꯉꯥꯏꯇ꯭ꯔꯁꯨ ꯑꯃ ꯑꯩꯈꯣꯏꯒꯤ ꯆꯍꯤ ꯊꯥꯔꯇꯤꯗ ꯀꯔꯤ ꯑꯩꯈꯣꯏ ꯀꯔꯤ ꯅꯨꯡꯁꯤꯅꯕ ꯀꯥꯏꯅꯕꯁꯦ ꯉꯥꯛꯇꯪ ꯀꯥꯞꯄꯝꯃꯒ ꯈꯣꯛꯑꯒ ꯇꯨꯝꯒꯤ ꯑꯗꯨꯒꯤ ꯁꯤꯟꯗ ꯂꯩ ꯏꯟꯈꯠ ꯍꯜꯂꯛꯞꯗꯗꯤ ꯑꯩꯈꯣꯏꯒꯤ ꯅꯨꯃꯤꯠ ꯅꯤꯅꯤ ꯍꯨꯝꯅꯤꯒ ꯑꯩꯈꯣꯏꯒꯤ ꯍꯥꯏꯗꯤ ꯏꯁꯥꯅ ꯀꯩꯅꯣ ꯇꯧꯕ ꯉꯝꯗꯕꯒꯤꯗ ꯇꯧꯕꯗꯣ ꯍꯧꯖꯤꯛꯇꯤ ꯑꯩꯈꯣꯏꯒꯤ ꯀꯨꯏꯔꯛꯑꯕꯩ ꯊꯝꯃꯣꯏ ꯀꯜꯂꯛꯏꯅꯦ ꯑꯁꯦꯡꯕꯩꯗꯤ ꯑꯣ ꯍꯥꯏꯗꯤ ꯂꯤꯔꯛꯄꯩ ꯋꯥ ꯉꯥꯡ ꯅꯠꯇꯦꯕ ꯑꯗꯨꯝꯕꯗꯣ ꯅꯧꯔꯤꯉꯩꯗ ꯁꯨꯝ ꯊꯦꯡꯅꯕꯗꯣ ꯑꯩꯈꯣꯏꯒꯤ ꯁꯨꯝ ꯀꯃꯥꯏꯅ ꯇꯧꯔ ꯇꯧꯔꯒ ꯆꯠꯅꯤꯗꯣ ꯈꯪꯉꯛꯄꯗꯣ ꯑꯗ ꯑꯩꯈꯣꯏ ꯊꯃꯣꯏꯗꯣ ꯐꯥꯗꯕ ꯉꯝꯃꯛꯄꯩꯅꯦ ꯍꯥꯏꯕ ꯂꯤꯔꯛꯄꯒꯤ ꯋꯥ ꯉꯛ ꯅꯠꯇꯦꯕ ꯑꯩꯈꯣꯏꯒꯤ ꯁꯨꯝ ꯀꯃꯥꯏ ꯇꯧꯔꯒ ꯂꯥꯛꯑꯦ ꯑꯦꯛꯁꯄꯤꯔꯤꯌꯦꯟꯁ ꯇꯣ
ꯎꯝ ꯅꯣꯛꯅꯤꯡꯉꯦꯗ ꯋꯇꯗꯣ
ꯍꯥ ꯑꯗꯣ ꯃꯤꯝꯁꯀ ꯌꯥꯝ ꯊꯣꯛꯏꯗꯨꯗꯤ ꯏꯟꯁꯇꯥꯗ ꯆꯍꯤ ꯀꯨꯟꯊ꯭ꯔꯥꯗꯅ ꯀꯩꯅꯣ ꯊꯝꯃꯣꯏ ꯀꯥꯏꯕꯁꯦ ꯍꯤꯛ ꯍꯤꯛ ꯀꯞꯄꯝꯃꯒ ꯑꯣꯟꯊꯣꯔꯛꯄꯗ ꯒꯣꯔꯣ ꯒꯣꯔꯣ ꯅꯈꯣꯛꯑꯒ
ꯇꯧꯔꯦꯍꯦ ꯍꯧꯖꯤꯛꯇꯤ ꯃꯁꯥ ꯅꯨꯡꯉꯥꯏ ꯈꯔ ꯋꯥꯈꯜ ꯅꯨꯡꯉꯥꯏ ꯐꯠꯇꯕ ꯍꯥꯏꯁꯦ ꯉꯥꯛ ꯅꯨꯡꯉꯥꯏꯌꯦꯕꯀꯣ ꯑꯗꯨꯗꯤ
ꯑꯗꯨꯅꯦ ꯅꯍꯟꯋꯥꯏꯗꯤ ꯊꯝꯃꯣꯏ ꯌꯝ ꯀꯥꯏ ꯍꯧꯖꯤꯛꯇꯤ ꯑꯦ ꯈꯤꯇꯪ ꯅꯨꯡꯉꯥꯏꯇꯕ ꯑꯃ ꯇꯧꯔꯁꯨ ꯑꯦ ꯈꯠꯄꯨ ꯈꯠꯅꯔꯁꯨ ꯁꯥꯎꯕ ꯁꯥꯎꯅꯔ ꯉꯥꯛꯇꯪ ꯅꯨꯡꯉꯥꯏꯔꯝꯃꯔꯣꯏꯗ ꯇꯣꯡꯉꯥꯜꯂꯒ ꯊꯕꯛ ꯁꯨꯗꯣꯏꯅꯦ ꯄꯩꯁꯥ ꯇꯥꯟꯗ ꯌꯥꯗꯦꯗ ꯇꯨꯝꯅꯣꯏ
ꯇꯁ ꯉꯗ꯭ꯔꯗꯣ
ꯅꯍꯥꯟꯋꯥꯏꯗꯤ ꯄꯩꯁꯥ ꯇꯥꯅ ꯑꯗꯨ ꯆꯠꯀꯦꯔꯥ ꯆꯥꯒꯦꯔ ꯆꯠꯀꯦꯔ ꯂꯩꯊꯣꯛꯄ ꯌꯥꯏꯗꯣ
ꯎꯝ
ꯐꯨꯗ ꯌꯥꯗꯕꯅꯤꯅꯀꯣ ꯅꯨꯡꯉꯥꯏꯔꯤꯌꯦ ꯋꯥꯔꯤꯁꯤꯁꯨ ꯂꯤꯁꯜꯂꯛꯄ ꯍꯥꯏꯁꯦ ꯇꯧ ꯁꯥꯏꯁꯦ
ꯑ ꯍꯪ ꯑꯩ ꯁꯤꯈꯤꯗ
ꯍꯥꯥ